ꯍꯂꯣ
ꯀꯩ ꯗꯧꯔꯤꯅꯣ
ꯀꯩꯕꯥ
ꯀꯩꯗꯧꯔꯤ ꯅꯣ
ꯑꯣ ꯑꯩ ꯀꯩꯝ ꯇꯧꯗꯤꯌꯦ
ꯁꯨꯝ ꯀꯣꯜ ꯇꯧꯔꯛꯄꯅꯦ ꯇꯥꯄꯣ
ꯑꯥꯎ ꯎꯝ ꯇꯥꯏꯌꯦꯇꯥꯏꯌꯦ ꯇꯥꯏꯌꯦꯕ ꯎꯝ
ꯋꯥꯔꯤ ꯁꯥꯥꯁꯦ
ꯍꯣꯏ ꯁꯥꯁꯦ ꯅꯪꯒꯤ ꯈꯣꯜꯗꯣ ꯌꯥꯝ ꯀꯨꯏꯠ ꯑꯣꯏꯌꯦ ꯌꯥꯝ ꯀ꯭ꯨꯠꯏ ꯑꯣꯏꯌꯦꯕ ꯅꯪꯒꯤ ꯈꯣꯟꯗꯣ
ꯑꯥ
ꯎꯝ ꯉꯁꯤꯗꯤ ꯀꯩ ꯀꯩ ꯇꯧꯒꯦ ꯅꯪ
ꯉꯁꯤꯗꯤ ꯑꯗꯨꯝ ꯂꯩꯑꯦ ꯌꯨꯝꯗ ꯀꯩꯅꯣ ꯑ ꯎꯝ ꯀꯩꯅꯣ ꯇꯧꯔꯒꯤ ꯄꯨꯛ ꯅꯥꯔꯒ ꯑꯩꯒꯤ ꯀꯩꯅꯣ ꯅꯥꯕ ꯑꯗꯨꯒꯤ
ꯅꯨ ꯑ ꯅꯨꯄ ꯅꯨꯄꯤꯒꯤꯅꯄ
ꯑꯣ ꯀ꯭ꯔꯦꯁꯇ꯭ꯔꯣ ꯑꯣ ꯅꯪꯒꯤꯗꯤ ꯌꯥꯝ ꯅꯥꯕ꯭ꯔꯣ ꯀꯃꯥꯏꯅ ꯇꯧꯕ꯭ꯔꯣ
ꯍꯣꯏ
ꯑꯩꯁꯨ ꯂꯦꯡꯕ ꯉꯝꯗꯕꯅꯤ ꯑꯗꯨꯒꯨꯝꯕꯗꯣ
ꯑꯩꯁꯨꯅꯦ ꯋꯥꯇꯔ ꯕꯦꯒ ꯄꯨꯔꯒ ꯇꯣꯑꯣꯇꯨꯝꯔꯒ ꯂꯩꯕꯅꯦꯕ
ꯎꯝ ꯑꯗꯨꯗꯣ ꯅꯨꯡꯁꯥ ꯁꯥꯔꯥ ꯑꯨꯐ ꯅꯨꯡꯉꯥꯏꯕꯅꯦꯍꯦ ꯅꯨꯡꯁꯥꯅ ꯁꯥꯕꯅꯦ ꯋꯥꯇꯔ ꯕꯦꯛ ꯇꯧꯗꯥꯔꯗꯤ ꯃꯨꯛ ꯌꯥꯗꯦꯗꯣ ꯑꯣ ꯋꯥꯕꯅꯤ ꯍꯣꯏ ꯑꯗꯨ ꯈꯔ ꯐꯔꯕꯣ
ꯍꯣꯏ ꯈꯥꯔꯗꯤ ꯐꯔꯦ
ꯑꯣ
ꯑ ꯅꯪꯗꯤ ꯍꯟꯗꯛ ꯀꯩꯗꯧꯀꯩ ꯇꯧꯔꯒ ꯂꯩꯒꯦ
ꯑꯩ ꯍꯟꯗꯛꯁꯦ ꯀꯝ ꯇꯧꯗꯦꯗ ꯑꯩꯈꯣꯏ ꯀꯣꯂꯦꯖꯁꯨ ꯏꯔꯥꯡ ꯇꯧꯕꯩ ꯀꯣꯂꯦꯖꯁꯨ ꯆꯠꯇꯦ ꯑꯗꯨꯝ ꯍꯣꯁꯇꯦꯜ ꯂꯩꯔꯦ
ꯑꯣꯑ ꯅꯪꯒꯤ ꯀꯥꯏꯗ ꯂꯩꯕ꯭ꯔꯣ ꯏꯝꯐꯥꯜꯗꯔ ꯅꯠꯇ꯭ꯔ
ꯍꯣꯏ ꯏꯝꯐꯥꯜ ꯂꯩꯌꯦ
ꯑꯣ ꯑꯩꯁꯨꯅꯦ
ꯑꯣ
ꯑ ꯀꯩ ꯍꯥꯏꯁꯤꯔ ꯈꯪꯗꯦ
ꯑꯥ
ꯑꯩ ꯐꯥꯔꯁ ꯀꯣꯜꯅꯦꯕꯀꯣ
ꯐꯥꯔꯁ ꯀꯩꯕ
ꯍꯧꯖꯤꯛꯅ ꯐꯥꯔꯁ
ꯑꫭ ꯀꯣꯜ
ꯑꯝ
ꯑꯣ ꯑꯣ ꯑꯗꯨꯒꯤ ꯑꯣꯏꯔꯝꯅꯤ ꯍꯣꯏ ꯍꯣꯏ ꯒ꯭ꯌꯥꯟ ꯇꯥꯔꯦ ꯌꯥꯟ ꯇꯥꯔꯦ
ꯎꯝ ꯀꯔꯤ ꯍꯥꯏꯁꯦꯔ ꯎꯝ ꯉꯥꯏꯌꯣꯀꯣ ꯅꯪ ꯉꯁꯤꯒꯤ ꯀꯩ ꯃꯊꯦꯜ ꯆꯥꯒꯦ
ꯀꯩ ꯍꯥꯏꯕ
ꯀꯩ ꯃꯊꯦꯜ ꯆꯥꯒꯦꯕ
ꯑꯝ ꯀꯥꯡꯁꯣꯏꯒ ꯀꯥꯡꯍꯧꯒ ꯑ ꯆꯝꯐꯨꯠꯀ ꯁꯤꯡꯖꯨꯒ
ꯁꯤꯡꯖꯨ ꯁꯤꯡꯖꯨ ꯆꯥꯕ꯭ꯔꯣ ꯅꯪꯕꯣ
ꯍꯣꯏ
ꯅꯠꯇꯦ ꯅꯄꯨꯨꯛ ꯅꯥꯕ ꯃꯊꯛꯇ ꯑꯗꯨ ꯆꯥꯔꯗꯤ ꯎꯝ
ꯑꯩꯗꯤ ꯆꯥꯏ ꯉꯁꯤꯅ ꯑ ꯆꯠꯄꯗꯣ ꯍꯥꯏꯕꯅꯦ ꯑꯗꯨ ꯑꯣꯏꯔꯁꯨ ꯆꯥꯕ ꯑꯩꯅ ꯍꯨꯝ
ꯑꯁ ꯑꯗꯨꯅꯗꯤ ꯍꯦꯟꯅ ꯄꯨꯛꯇꯤ ꯅꯥꯕꯅꯦꯍꯦ
ꯍꯧꯖꯤꯛ ꯏꯔꯦꯛꯁꯟ ꯀꯔꯤꯁꯨ ꯊꯣꯛꯇꯕ ꯋꯥꯅꯤ ꯍꯣꯔꯦꯟ ꯊꯣꯔꯛꯀꯅꯤ ꯑꯗꯨ ꯁꯥꯊꯤꯕꯅꯦ ꯁꯤꯡꯖꯨ ꯆꯥꯔꯁꯨ
ꯎꯝ ꯑ ꯀꯩꯅꯣ ꯅꯪ ꯅꯪ ꯂꯩꯐꯝꯗꯤ ꯀꯩꯗ ꯂꯩꯒꯦ ꯅꯪꯗꯤ
ꯑꯁ ꯅꯪ ꯑꯁꯤ ꯇꯧꯔꯛꯇ꯭ꯔꯤꯉꯩꯗ ꯔꯨꯜꯁ ꯄꯥꯗꯕ꯭ꯔ ꯅꯪ
ꯑꯣ ꯑꫭ ꯑꯗꯣ ꯀꯣ ꯎꯝ ꯑ ꯑ ꯀꯔꯤ ꯍꯥꯏꯁꯤꯔ ꯈꯪꯗꯦ
ꯑꯗꯨꯝ ꯍꯥꯏꯌꯣ
ꯅꯪꯒꯤ ꯈ꯭ꯋꯥꯏꯗꯒꯤ ꯄꯥꯝꯕ ꯀꯂꯔ ꯀꯔꯝꯕ ꯀꯂꯔꯅꯣ
ꯀꯂꯔ ꯑ ꯑꯩꯁꯦ ꯄꯤꯡꯒꯨꯝꯕꯁꯨ ꯑꯗꯨꯝ ꯄꯥꯝꯃꯦ
ꯄꯤꯡꯒꯨꯝꯕ ꯑꯗꯨꯒ ꯗꯥꯔꯛ ꯀꯂꯔꯁꯨ ꯍꯥꯏꯔꯗꯤ ꯕ꯭ꯔꯥꯎꯟ ꯂꯩꯌꯦꯅ ꯑꯦꯁ ꯊꯦꯊꯤꯛ ꯑꫭꯏꯕ ꯈꫭꯏꯗꫭ ꯌꯦꯂꯣ ꯍꫭꯏꯗꫭ ꯎꯝ
ꯑ ꯔꯥꯅꯤꯕꯂꯥꯈꯣꯏꯒꯤ ꯚꯤꯗꯤꯑꯣ ꯌꯦꯡꯕ꯭ꯔ
ꯍꯣꯏ ꯌꯦꯡꯉꯦ
ꯑꯩꯁꯨ ꯑꯗꯨ ꯌꯦ ꯑꯗꯨ ꯑꯩꯁꯨ ꯌꯦꯡꯉꯦ ꯅꯍꯥꯟ ꯑꯩ ꯎꯝ ꯑꯃꯤꯔꯈꯣꯏꯒꯤ ꯑꯩꯒꯤ ꯀꯖꯤꯟ ꯈꯣꯏꯒꯤ ꯗꯨꯀꯥꯟ ꯂꯩꯌꯦꯕꯀꯣ ꯑꯗꯨꯗ ꯑ ꯊꯣꯛꯄ ꯀꯥꯟꯗ ꯎꯝ ꯎꯝ ꯃꯣꯏꯒꯤ ꯅꯨꯄꯥ ꯑꯃꯗꯣ ꯎꯋꯦ ꯗꯥ ꯂꯣꯌꯥ ꯍꯥꯏꯕ꯭ꯔꯥ ꯑꯗꯨꯗ ꯎꯋꯦ
ꯎꯝ ꯑ ꯑꯩꯈꯣꯏ ꯁꯨ ꯁꯤꯗ ꯑꯗꯨꯝ ꯎꯒꯟꯕꯅꯦ ꯑꯗꯨꯕꯨ ꯁꯦꯂꯦꯕ꯭ꯔꯤꯇꯤꯃꯛ ꯅꯠꯇꯕꯅꯤꯅ ꯑꯩꯈꯣꯏꯁꯨ ꯈ꯭ꯔꯥ ꯐꯀꯥꯏꯕꯀꯣ ꯃꯣꯏꯒꯤꯗꯣ ꯌꯦꯡꯕ ꯌꯥꯝ ꯅꯨꯡꯉꯥꯏꯌꯦ ꯑꯩꯗꯤ
ꯍꯣꯏ ꯑ ꯑꯔꯤꯔꯤ ꯎꯝ ꯇꯧꯕ ꯇꯧꯕ ꯈꯨꯗꯤꯡꯃꯛ ꯄꯥꯛꯑꯦ ꯃꯣꯏꯗ
ꯎꯝ ꯌꯝ ꯍꯩꯗ꯭ꯔꯥ ꯃꯣꯏꯗꯤ ꯑꯦꯛꯇꯤꯡ ꯍꯣꯏ ꯇꯧꯋꯦꯕ ꯑꯩꯈꯣꯏ ꯑꯣꯏꯔꯗꯤ ꯅꯣꯛꯁꯤꯜꯂꯛꯑꯅꯦꯕ
ꯍꯣꯏ
ꯃꯣꯏꯗꯤ ꯌꯥꯝ ꯍꯩꯌꯦ ꯅꯪꯁꯦ ꯎꯝ ꯑꯩꯅ ꯈꯟꯕꯗ ꯑꯗꯨꯝ ꯑꯩꯅ ꯈꯟꯕꯗ ꯍꯥꯏꯕꯅꯦꯀꯣ ꯈ꯭ꯔꯥ ꯑꯉꯥꯡꯗꯤ ꯃꯥꯜꯂꯦ ꯅꯪ ꯆꯍꯤ ꯀꯌꯥꯒꯨꯝꯕ ꯑꯣꯏꯒꯦꯔꯀꯣ ꯑꯦꯛꯖꯦꯛꯇꯤ ꯍꯥꯏꯔꯛꯀꯅꯨ ꯑꯗꯨ ꯑꯣꯏꯔꯁꯨ ꯂꯥꯏꯛ ꯇ꯭ꯋꯦꯟꯇꯤ ꯄ꯭ꯂꯁꯀꯨꯝꯕ ꯑꯣꯔ ꯇ꯭ꯋꯦꯟꯇꯤ ꯃꯈꯥ ꯑꯣ ꯇ꯭ꯋꯦꯟꯇꯤ ꯄ꯭ꯂꯥꯁ
ꯍꯣꯏ
ꯇꯣꯏꯟꯇꯤ ꯄꯂꯁ ꯇꯤ ꯃꯥꯟꯗꯦ ꯅꯈꯣꯟꯗꯣ
ꯅꯪꯗꯤ ꯅꯪꯗꯤ ꯁꯨꯗ꯭ꯔꯤꯕ꯭ꯔꯣ
ꯑꯩꯁꯨ ꯁꯨꯗꯔꯤ
ꯑꯣ ꯑꯩꯗꯤ ꯍꯦꯜꯂꯦ
ꯌꯥꯝ ꯃꯥꯟꯗꯕ ꯅꯪꯗꯣ
ꯑ ꯑꯩ ꯑꯩ ꯈꯣꯟꯗꯣ ꯄꯤꯛꯄꯒꯤ
ꯄꯤꯛꯁꯨ ꯄꯤꯛꯑꯥꯒ ꯌꯥꯝ ꯌꯥꯝꯁꯨ ꯀ꯭ꯌꯨꯠ ꯑꯣꯏꯕꯗꯨꯗ ꯑꯩꯗꯤ ꯌꯥꯝ ꯀꯩꯅꯣ ꯃꯥꯟꯕ ꯑꯗꯨ
ꯅꯣꯏ ꯆꯦꯈꯣꯏꯗꯤ ꯀꯗ ꯅꯣꯏꯆꯦ ꯀꯌꯥꯅꯣ ꯅꯣꯏ ꯆꯦꯒ ꯅꯣꯏꯒꯤ ꯃꯅꯥꯑꯣ
ꯑꯣ ꯑꯣ ꯑꯩꯗꯤ ꯏꯆꯤꯜ ꯏꯅꯥꯎ ꯂꯩꯇꯦ ꯏꯊꯟꯗꯅꯦ
ꯑꯣ ꯌꯥꯝ ꯐꯩꯅꯦ ꯅꯣꯏ ꯃꯥꯒ ꯅꯣꯏ ꯀ ꯅ ꯌꯥꯝ ꯂꯨꯅ ꯇꯧꯒꯗꯧ ꯃꯥꯜꯂꯦ
ꯇꯧꯗꯤ ꯇꯧꯋꯦ ꯍꯦ ꯑ ꯅꯪꯗꯤ
ꯑꯩꯗꯤ ꯏꯆꯦ ꯑꯅꯤꯒ ꯑꯩꯒ ꯀꯩꯅꯣꯒ ꯎꯝ ꯏꯅꯥꯎꯅꯨꯄꯥ ꯑꯍꯨꯝꯒ
ꯑꯣ ꯑꯁ ꯌꯥꯝ ꯐꯩꯅꯦ ꯅꯣꯏꯗꯤ ꯃꯤ ꯌꯥꯝꯃꯤꯅꯦ
ꯍꯣꯏ ꯌꯥꯝꯃꯦ
ꯃꯤꯅ ꯃꯊꯟꯇ ꯄꯣꯛꯄꯗꯣ ꯌꯥꯝ ꯀꯩꯅꯣ ꯑꯣꯏꯌꯦ ꯍꯥꯏꯕ ꯋꯥꯅꯦ ꯊꯟꯗ ꯂꯩꯕꯗꯣ ꯇꯟꯗꯤ ꯇꯟꯕꯅꯦ ꯏꯆꯦꯒꯨꯝꯕ ꯏꯅꯥꯎꯄꯥꯒꯨꯝꯕ ꯂꯩꯇꯕꯁꯦ
ꯎꯝ
ꯅꯨꯡꯁꯨ ꯅꯨꯡꯉꯥꯏꯇꯕꯅꯤ
ꯏꯆꯦ ꯏꯆꯦ ꯑꯃꯗꯤ ꯌꯨꯝꯗ ꯑꯣꯖꯥ ꯑꯣꯏꯔꯒ ꯂꯩꯕꯅꯦꯕꯀꯣ ꯑꯗꯨꯒ ꯏꯆꯦ ꯑꯃꯖꯨ ꯑꯗꯨꯅ ꯀꯩꯅꯣꯗ ꯃꯄꯥꯟꯗ ꯂꯩꯌꯦ ꯊꯕꯛ ꯇꯧꯔꯒ ꯑꯗꯨꯒ ꯏꯅꯥꯎꯅꯨꯄꯥ ꯃꯣꯏꯁꯤꯅ ꯑꯗꯨꯝ ꯁ꯭ꯀꯨꯜ ꯀꯥꯔꯒ ꯂꯩ
ꯑꯣ
ꯑꯗꯨꯒ ꯑꯩꯁꯤꯅ ꯁꯤꯗ ꯀꯩꯅꯣ ꯇꯧꯕ ꯎꯝ ꯂꯦꯞꯇꯦꯛꯀꯤ ꯇꯝꯕ ꯇ꯭ꯔꯦꯟꯅꯤꯡ
ꯑꯣ ꯑꯣ ꯑꯦ ꯌꯥꯝꯅꯥ ꯐꯩꯌꯦ ꯑꯣ ꯅꯪꯁꯦ ꯅꯁꯛꯇꯤ ꯌꯥꯝ ꯐꯖꯈꯤꯗꯧ ꯃꯥꯜꯂꯦꯍꯦ
ꯅꯥꯪꯁꯨ ꯑꯦꯟꯖꯥꯡ ꯐꯖꯅ
ꯑ ꯑꯩꯗꯤ ꯃꯥꯂꯦ ꯅꯪꯗ ꯌꯥꯝ ꯀ꯭ꯌꯨꯠ ꯑꯣꯏꯗꯧ ꯃꯥꯜꯂꯦ
ꯅꯪꯁꯨ ꯑꯩꯗꯤꯅꯦ ꯅꯨꯄꯥ ꯐꯖꯕ ꯁꯨꯛ ꯎ ꯎꯗꯦ ꯅꯨꯄꯤ ꯈꯇ ꯑꯗꯨꯝ
ꯑꯩꯁꯨꯨꯅꯦ ꯏꯌꯥ ꯌꯥꯝ ꯃꯥꯟꯅꯩꯌꯦ ꯑꯩꯁꯨ ꯁꯤꯗ ꯂꯩꯕꯗꯣ ꯅꯨꯄꯥ ꯐꯖꯕ ꯁꯨꯛꯎ ꯎꯗ꯭ꯔꯤ ꯍꯣꯏ ꯏꯟꯁꯇꯥꯒ꯭ꯔꯥꯝ ꯏꯟꯁꯇꯥꯒ꯭ꯔꯥꯝꯒꯨꯝꯕꯗꯤ ꯎꯑꯦꯕꯀꯣ ꯑꯗꯨꯑꯣꯏꯁꯨ ꯃꯄꯥꯟ ꯒꯨꯝꯕ ꯊꯣꯛꯄꯗꯨ ꯁꯨꯛꯎ ꯎꯗꯦ
ꯑꯗꯨꯝ ꯆꯠꯂꯁꯨ ꯎꯗꯦ ꯅꯨꯄꯤ ꯈꯣꯏꯗꯤ ꯐꯖꯕ ꯃꯤꯌꯥꯝ ꯂꯩ ꯑꯩꯗꯤ ꯑꯩꯗꯤ ꯑꯩꯗꯤ ꯅꯨꯄꯤ ꯄꯥꯝꯃꯦ
ꯅꯨꯄꯤ ꯄꯥꯝꯃꯦ
ꯅꯪꯁꯨ ꯎꯟ ꯅꯁꯛ ꯐꯖꯒꯗ ꯃꯥꯜꯂꯦ ꯑꯗꯨꯒ
ꯏꯁ
ꯎꯝ
ꯈꯪꯗꯦ ꯑꯗꯨꯕꯨ ꯍꯧꯖꯤꯛꯀꯥꯟ ꯅꯨꯄꯤꯁꯤꯡꯗꯤ ꯑꯁ ꯑꯩꯗꯤ ꯌꯥꯝ ꯐꯖꯍꯜꯂꯦ ꯃꯣꯏꯗꯣ ꯎꯄꯥꯢ ꯂꯩꯇꯦ
ꯐꯃꯨꯡꯗ ꯑꯗꯨꯝ ꯇꯨꯝꯔꯒ ꯂꯩꯌꯦ ꯉꯁꯤꯗꯣ ꯑꯩꯗꯣ
ꯀꯩꯕ
ꯉꯁꯤ ꯐꯃꯨꯡꯗ ꯇꯨꯝꯔꯒ ꯑꯗꯨꯝ ꯂꯩ ꯍꯥꯏꯕ
ꯑꯣ ꯍꯣꯏꯗ ꯑꯗꯨ ꯇꯧꯗ꯭ꯔꯗꯤ ꯀꯔꯤ ꯇꯧꯒꯅꯤ ꯅꯪ ꯍꯧꯒꯠꯄ ꯉꯝꯃ ꯉꯝꯒꯗꯕꯁꯨ ꯅꯠꯇꯦ ꯉꯝꯃꯁꯨ ꯑꯗꯨꯝ ꯏꯁꯥꯗꯣ ꯇꯜꯂꯒ ꯂꯩꯕꯅꯦ ꯑꯗꯨ ꯂꯥꯛꯄꯗꯣ
ꯎꯝ
ꯎꯝ ꯑꯩꯗꯤ ꯑꯗꯨꯕꯨ ꯂꯥꯛꯑꯗꯤ ꯀꯩꯁꯨ ꯇꯧꯅꯤꯡꯗꯕꯅꯦ
ꯑꯩꯗꯤꯅꯦ ꯂꯥꯛꯑꯅꯤ ꯍꯥꯏꯔꯗꯤꯅꯦ ꯎꯝ ꯊꯕꯛ ꯌꯥꯝ ꯇꯧꯅꯤꯡꯔꯅꯤ
ꯍꯣꯏ ꯍꯣꯏ ꯆꯨꯝꯃꯦ
ꯄꯦꯔꯦꯗ ꯇꯧꯅꯤ ꯂꯥꯛꯈ꯭ꯔꯗꯤ ꯑꯃꯨꯛꯀ ꯇꯥꯎꯅꯤꯡꯉꯔꯣꯏ
ꯎꯝ ꯊꯕꯛꯀꯁꯦ ꯌꯥꯝ ꯇꯧꯕ ꯁꯥꯔꯒꯀꯣ ꯑꯩꯒꯤ ꯑꯩꯗꯤ ꯑꯩꯒꯤ ꯀꯣꯛ ꯌꯥꯝ ꯍꯒꯠꯆꯕꯅꯦ ꯑꯗꯨ ꯂꯥꯛꯀꯦ ꯇꯧ ꯂꯥꯛꯀꯦ ꯇꯧꯕ ꯍꯥꯏꯔꯗꯤꯀꯣ ꯑꯗꯨꯒ ꯄꯨꯛꯁꯦ ꯈꯔ ꯈꯔ ꯅꯥꯕ ꯍꯧꯔꯅꯤ ꯑꯗꯨꯒ ꯈꯪꯉꯅꯤ ꯑꯩꯗꯤ ꯑꯗꯨꯝ ꯂꯥꯛꯑꯅꯤ ꯍꯥꯏꯕꯗꯣ
ꯑꯩꯁꯨꯅꯦ ꯑꯗꯨꯒ ꯎꯝ ꯊꯕꯛ ꯌꯥꯝ ꯇꯧꯅꯤꯡꯉꯒ ꯈꯪꯗꯦ
ꯑꯗꯨꯒ ꯂꯥꯁꯇ ꯂꯣꯏꯁꯤꯟꯐꯝ ꯈꯪꯉꯣꯏ ꯑꯩꯗꯤ ꯄꯣꯠ ꯆꯩ ꯂꯣꯏꯅ ꯂꯧꯊꯣꯛꯄ ꯁꯥꯔꯒ ꯀꯣ
ꯑꫭꯏ ꯑꯗꯨꯗ ꯑꯩꯗꯣ ꯉꯔꯥꯡꯗꯣ ꯏꯔꯨ ꯍꯧꯕ ꯑꯗꯨꯒꯤ ꯌꯥꯝ ꯐꯩ ꯅꯨꯡꯗꯥꯡꯗ
ꯍꯣꯏ ꯍꯣꯏ ꯍꯧꯖꯤꯛꯀꯥꯟꯗꯤ ꯑꯃꯨꯛꯀ ꯁꯥꯏꯗꯣ
ꯎꯝ ꯑꯈꯣꯏꯒꯤ ꯑꯈꯣꯏꯅ ꯂꯩꯐꯝꯗꯣ ꯏꯁꯤꯡ ꯋꯥꯕꯗꯣ
ꯑꯣ ꯅꯣꯡꯁꯨ ꯍꯧꯖꯤꯛꯀꯥꯟꯁꯤ ꯌꯥꯝꯁꯨ ꯆꯨꯗꯕ ꯑꯗꯨꯒꯤ ꯑꯣꯏꯔꯝꯅꯤꯌꯦ
ꯁꯥꯁꯨ ꯁꯥꯕꯒ
ꯃꯄꯥꯟ ꯃꯄꯥꯟꯁꯨ ꯊꯣꯛꯅꯤꯡꯗꯦꯗ ꯃꯄꯥꯟ ꯊꯣꯛꯑꯗꯤ ꯑ ꯌꯥꯝ ꯃꯣꯠꯂꯦ ꯁꯦꯟꯗꯜ ꯈꯣꯏ ꯗꯨꯒꯤ
ꯎꯐꯨꯟ ꯀꯣ ꯑꯁ ꯈꯪꯗꯦ ꯅꯣꯡ ꯑꯃꯨꯛ ꯆꯨꯔꯗꯤ ꯑꯃꯨꯛꯀ ꯁꯦꯟꯗꯜꯁꯨ ꯃꯣꯠꯂꯦ ꯑꯃꯨꯛꯀ ꯅꯨꯡꯁꯥ ꯁꯥꯔꯒꯁꯨ ꯑꯣꯏꯁꯅꯨ ꯑꯃꯨꯛꯀ ꯎꯐꯨꯟꯅ ꯈꯪꯗꯦꯗ
ꯋꯥꯏꯅꯦ ꯈꯪꯗꯦꯗ
ꯅꯪ ꯍꯧꯖꯤꯛꯈꯠꯇ ꯍꯋꯦ ꯀꯣ ꯑꯝ ꯌꯥꯝ ꯋꯥꯠꯂꯤꯅꯦ ꯇꯧꯔꯤꯁꯦ ꯅꯪꯒꯤ ꯁꯤꯆ꯭ꯋꯦꯁꯟ ꯃꯇꯥꯗꯨꯒ ꯉꯥꯡꯉꯤ ꯉꯥꯡꯔꯤꯕ꯭ꯔꯣ
ꯀꯩ ꯍꯥꯏꯕ
ꯅꯪꯒꯤ ꯄꯨꯛ ꯅꯥꯕ ꯃꯊꯛꯇ ꯉꯥꯡꯕꯨ ꯉꯥꯡꯅꯤꯡꯔꯤꯕ꯭ꯔꯣꯕ
ꯉꯥꯡꯅꯤꯡꯗꯤꯌꯦ
ꯇꯨꯝꯔꯤꯡ ꯔꯛꯑ ꯍꯧꯖꯤꯛꯁꯨ ꯌꯥꯝ ꯁꯥꯏ ꯑꯗꯨ ꯑꯣꯏꯔꯁꯨ ꯕ꯭ꯂꯦꯡꯀꯦꯠ ꯍꯥꯞꯂꯒ ꯇꯨꯝ ꯔꯤꯅꯦ ꯑꯩꯗꫭ ꯏꯔꯕꯦꯛꯀ ꯑ ꯏꯔꯕꯦꯛ ꯍꯥꯏꯌꯦ ꯀꯩꯅꯣꯒ ꯎꯝ
ꯋꯥꯇꯔ ꯕꯦꯛ
ꯑꯥ ꯑꯝ ꯑꯩ ꯋꯥ ꯍꯥꯏꯅꯤꯡꯉꯥꯏ ꯈꯪꯗ꯭ꯔꯦ